ꯍꯜꯂꯣ ꯃꯦꯗꯥꯝ
ꯍꯜꯂꯣ ꯁꯔ
ꯍꯜꯂꯣ
ꯍꯜꯂꯣ ꯇꯥꯕ꯭ꯔꯣ
ꯈꯣꯟ ꯇꯥꯗ ꯀꯨꯏꯔꯛꯏ ꯇꯧꯔꯛꯏꯅꯦ ꯑꯩꯈꯣꯏ ꯃꯦꯗꯥꯝꯁꯦ
ꯑꯩꯁꯨ ꯈꯜꯂꯤꯅꯤꯅꯦ ꯑꯝꯇ ꯐꯣꯟꯗ ꯇꯧꯕꯤꯒꯦ ꯀꯃꯥꯏ ꯀꯃꯥꯏ ꯇꯧꯔꯤꯖꯥꯠꯅꯣꯅ
ꯈꯟꯅꯤ ꯈꯟꯅꯤ ꯈꯟꯗꯅ ꯂꯩꯌꯦꯣ ꯑꯗꯨꯗꯝ ꯃꯪꯗ ꯎꯔꯝꯕ ꯈꯃꯤ ꯇ
ꯑꯥ
ꯃꯪꯗ ꯑꯩꯣꯏ ꯃꯦꯗꯥꯝꯗꯤ ꯏꯔꯣꯏꯕ ꯍꯩꯇꯦꯗꯅ
ꯃꯥꯅꯤ ꯃꯥꯅꯤ ꯍꯩꯛꯇ
ꯑꯩꯈꯣꯏꯁꯦ ꯁꯥꯟꯅꯕ ꯆꯠꯄꯗ ꯅꯪꯁ ꯏꯁꯤꯡ ꯇꯥꯁꯜꯂꯛꯦ
ꯑꯥ
ꯌꯥꯅ ꯀꯞꯄꯁꯤ ꯀꯞꯄꯁꯤ ꯀꯞꯄꯖꯤ ꯏꯔꯣ ꯍ ꯇꯕꯒꯤ
ꯑꯣ ꯌꯦꯡꯉꯦ ꯃꯪꯗ ꯅꯠꯇ꯭ꯔꯥ
ꯍꯦꯜꯂꯦꯕꯀꯣ ꯑ ꯔ ꯊꯨꯡꯉꯦꯕ ꯅꯗꯪ ꯏ ꯀꯄꯤꯅꯤ ꯀꯞꯄꯤꯁꯤꯣ
ꯂꯦꯞꯄꯒ ꯀꯥꯞꯄꯗꯤ ꯅꯣꯛꯇꯗꯤ ꯀꯩꯅꯣ ꯑꯗꯨꯕꯣ ꯑꯗꯨ ꯀꯣ
ꯀꯟꯕꯤꯗꯕꯅꯦꯕ ꯅꯠꯇ꯭ꯔꯥ
ꯀꯁꯥ ꯅꯨꯡꯒ ꯍꯇꯦ ꯍꯤꯡꯉ ꯊꯤꯟꯕꯗꯨꯕꯨ ꯀꯃꯥꯏꯅ ꯀꯜꯂꯨꯗꯣꯏꯅꯣ
ꯀꯞ ꯂꯩꯕꯗꯨꯗ ꯅꯣꯏ ꯉꯍꯥꯟ ꯅꯣꯛꯑꯒ ꯌꯦꯡ ꯂꯩꯕ ꯑꯗꯨꯅꯦꯕꯀꯣ
ꯑꯗꯅꯤꯅꯦ
ꯑꯣ ꯑꯣꯏꯔꯝꯕꯗꯒꯤꯅꯦꯕ ꯑꯁ ꯐꯣꯟꯖꯦ ꯇꯧꯕꯤꯔꯒꯦꯗ ꯏꯁꯤꯡꯗꯒ ꯑꯃꯨꯛ ꯇꯥꯁꯜꯂꯝꯗꯅ ꯅꯠꯇ꯭ꯔꯥ ꯅꯪ ꯇꯧꯔꯝꯃꯤꯖꯦ ꯑꯩꯉꯣꯟꯗ
ꯐꯔ꯭ꯤ ꯗ ꯏꯔꯨꯖꯕꯗꯥ ꯏꯁꯤꯡ ꯇꯥꯁꯟꯒꯖꯥꯂꯥꯅ
ꯑꯥ
ꯀꯃꯥꯏ ꯀꯃꯥꯏ ꯇꯧꯔꯤꯒꯦ ꯅꯪꯃꯣ ꯑꯃꯇ ꯍꯥꯏꯔꯛꯎꯖꯦ ꯀꯨꯏꯔꯦ ꯄꯥꯎ ꯐꯥꯎꯅꯗꯕ
ꯑꯩꯔꯣ ꯑꯩꯗꯤ ꯅꯣꯡꯉꯥꯜꯂꯦ
ꯎꯝ
ꯑꯗꯩ ꯍꯧꯒꯠꯂꯦ
ꯎꯝ
ꯑꯗꯒꯤ ꯕꯁ ꯅꯨꯡ ꯇꯧꯔꯦ ꯆꯥꯛ ꯆꯥꯊꯣꯛꯑꯦ ꯑ ꯇꯧꯕꯗꯤ ꯆꯥꯗꯦ ꯉꯥꯏꯍꯥꯛ ꯂꯩꯔ ꯆꯥꯏ ꯑꯗꯣ ꯑꯩ ꯇꯨꯝꯍꯧꯔꯛꯄꯗ ꯑꯗꯨꯝ ꯆꯥꯛꯇꯤ ꯂꯣꯏꯔꯝꯃꯦ
ꯑ ꯋꯥꯀꯤꯡ ꯀꯇꯤ ꯆꯠꯇꯔ꯭ꯕꯣ
ꯋꯥꯀꯤꯡ ꯒꯤꯗꯥ ꯆꯠ ꯆꯠꯇ꯭ꯔꯦꯗ
ꯀꯤꯡ ꯆꯦꯜꯂꯦꯅ ꯇꯧꯔꯝꯗꯥꯏ
ꯆꯦꯜꯂꯝꯃꯦ ꯑꯗꯒꯤ ꯇꯜꯂꯦ ꯊꯕꯛ ꯅꯨꯡꯕꯛ ꯈꯔ ꯆꯦꯟꯖꯦꯅ ꯇꯧꯔꯝꯕꯅꯤ ꯇꯟꯗꯅ ꯆꯦꯟꯗ꯭ꯔꯦ
ꯀꯔꯤꯒꯤ ꯇꯜꯂꯤꯅꯣ
ꯁꯨꯝ ꯕꯤꯠꯁꯦ ꯂꯩꯁꯜꯂꯛꯇ꯭ꯔꯥꯕ ꯆꯦꯟꯕꯖꯦ ꯉꯝꯖꯜꯂꯛꯇꯕꯗꯒꯤ
ꯊꯕꯛꯇꯨ ꯇꯧꯔꯗꯤ ꯌꯦꯡꯉꯣ ꯑꯈꯣꯏꯁꯨ ꯆꯥꯎꯊꯣꯛꯆꯗꯣꯏꯅꯦ
ꯑꯁ ꯀꯥꯏꯗꯩꯅꯣꯗ ꯏꯆꯦꯟꯖꯨ ꯇꯧꯅꯦ ꯇꯧꯔꯤꯗꯨꯗꯤ ꯍꯧꯖꯤꯛ ꯀꯟꯅ ꯆꯦꯜꯂꯤꯗꯥꯏ
ꯑꯈꯣꯏ ꯏꯄꯥ ꯊꯕꯛ ꯇꯧꯕ ꯂꯩꯑꯅ ꯑꯈꯣꯏ ꯃꯨꯛꯇꯅ ꯐꯟꯗꯅ ꯁꯅꯥ ꯀꯤꯖꯤ ꯀꯤꯖꯤ ꯁꯥꯕꯤꯔꯅꯦ ꯅ ꯁꯣꯝꯗ ꯃꯨꯛꯇꯅ ꯂꯩꯕ ꯌꯥꯔꯦ ꯀꯔꯤꯒꯤ ꯇꯜꯂꯤꯅꯣ ꯅꯪ ꯁꯥꯠ
ꯖꯤꯑꯦꯝꯖꯦ ꯀꯌꯥꯝ ꯂꯨꯝꯒꯦ
ꯀꯦ ꯖꯤ ꯑꯃꯅꯤ ꯀꯦꯖꯤ ꯑꯃ ꯂꯨꯝꯗꯣꯏꯕ
ꯑꯁ ꯈꯪꯖꯕꯖꯥ ꯅꯠꯇꯦꯗ ꯅꯣꯏ ꯋꯥꯔꯤꯖꯦ ꯑꯩ ꯒ꯭ꯌꯥꯟ ꯇꯥꯗꯦ
ꯍꯣ ꯍꯣ ꯈꯪꯗꯦ ꯈꯪꯗꯦ ꯊꯕꯛ ꯇꯧꯔꯣ ꯑꯩꯒꯤ ꯁꯅꯥ ꯁꯥꯅꯕ
ꯀꯩ ꯅꯣꯏ ꯌꯨ ꯅꯣꯏ ꯌꯨꯝ ꯁꯥꯕ ꯂꯣꯏꯁꯜꯂꯑꯕꯣ
ꯈꯣꯏ ꯌꯨꯝ ꯁꯥꯕꯖꯦ ꯑꯝ ꯂꯣꯏꯁꯜꯂꯛꯑꯦ ꯍꯥꯏ ꯇꯔꯦ ꯎꯇꯤꯟ ꯀꯟꯅ ꯇꯩꯔꯤ
ꯇꯤꯟꯇꯩꯔꯤꯌꯦ
ꯍꯣꯏ ꯇꯩꯕ ꯍꯥꯏꯕ꯭ꯔꯣ ꯀꯛꯄ ꯍꯥꯏꯕ꯭ꯔꯣ
ꯀꯩꯅꯣ ꯇꯤꯟꯇꯩꯔꯤꯕꯣ
ꯄꯨ ꯇꯤꯟ ꯄꯨꯇꯤꯟ
ꯇꯤꯟ ꯍꯥꯏꯕ꯭ꯔꯣ
ꯍꯣꯏ
ꯑꯣ ꯑꯗꯨ ꯑꯣ ꯀꯅꯥ ꯀꯅꯥ ꯇꯩꯅꯣ ꯍꯥꯏꯁꯦ
ꯑꯁꯣ ꯑꯩ ꯏꯅꯥꯎꯅꯨꯄꯥ ꯑꯃ ꯂꯩꯕꯗꯨꯒ ꯑꯩꯈꯣꯏꯕꯥꯒꯅ ꯇꯧꯔꯤꯅꯦ
ꯄꯔ ꯄꯔꯤꯡꯀꯕꯨ ꯍꯩꯔꯔꯕ ꯍꯥꯏꯁꯦ
ꯑꯈꯣꯣꯏ ꯑꯇꯥꯛ ꯕꯤꯔꯅꯤ ꯅꯦ ꯍꯥꯏꯔꯤꯕ ꯍꯥꯏ ꯇꯄꯣ ꯏꯃ ꯄꯥꯅꯤ ꯇꯧꯔꯤ ꯃꯅꯦ ꯑꯩꯒ ꯊꯥꯔꯒ
ꯃꯄ ꯂꯥꯃꯇ ꯄ ꯇꯧꯁꯨ ꯉꯝꯗ ꯇꯧꯔꯤꯁꯤ
ꯄꯨꯊꯣꯔꯛꯑꯣꯅꯦ ꯎꯗ ꯀꯨꯏꯔꯦꯅꯦ ꯌꯦꯟꯖꯥꯛ ꯑꯍꯥꯎ ꯑꯃꯒ ꯊꯣꯡꯉꯒ ꯆꯥꯃꯤꯟꯅꯁꯦ
ꯑꯦꯕꯤꯗ ꯈꯥꯏꯅ
ꯀꯩ ꯆꯥꯅꯤꯡꯒꯦ ꯍꯥꯏꯔꯛꯑꯣ
ꯄ꯭ꯔꯕꯣ
ꯀꯈꯣꯏ ꯉꯅꯨ ꯃꯤ ꯑꯃ ꯂꯩꯕꯅꯦ
ꯆꯥꯊꯣꯛꯑ ꯂꯣꯏꯔꯒꯦꯅ ꯑꯗꯨꯗꯤ
ꯉꯪꯅꯨ ꯂꯥꯕꯅ ꯍꯥꯎꯔꯣꯏꯣ ꯅꯠꯇ꯭ꯔꯣ ꯅꯨꯕꯤꯗ ꯍꯧꯒꯗ꯭ꯔꯣ
ꯋꯥ ꯂꯥꯛꯑꯗꯣ ꯃꯥꯏ ꯄꯨꯨꯔꯛꯑꯒ ꯅꯨꯕꯤꯗꯨ ꯅꯪ ꯄꯨꯊꯣꯑ ꯑꯗꯨꯗꯤ
ꯍꯣꯏꯅꯦ ꯍꯣ ꯅꯔꯖ ꯁꯤꯅ ꯑꯗꯨꯗꯤ
ꯀꯩ ꯅꯨꯃꯤꯠꯇ ꯂꯥꯛ ꯌꯥꯍꯅꯣ
ꯑꯗꯨꯗꯤ ꯑꯩꯁꯦ ꯎꯝ ꯅꯣꯡ ꯅꯤꯅꯤꯗ ꯂꯥꯛꯑꯒꯦ ꯁꯟꯗꯦꯒꯨꯝꯕꯗ ꯑꯩꯗ ꯑꯉꯥꯡ ꯇꯨꯏꯁꯟꯗ ꯈꯔ ꯇꯧꯋꯦꯕꯀꯣ
ꯎꯝ
ꯑꯗꯨꯅ ꯌꯥꯕꯗꯣ ꯂꯣꯏꯁꯟꯁꯤ ꯊꯥꯗꯣꯛꯄ ꯌꯥꯗꯕ ꯑꯦꯛꯖꯥꯝ ꯂꯩꯅꯕ
ꯑꯥ
ꯍꯅꯤ ꯂꯩ ꯂ ꯍꯥꯇꯦ
ꯑꯣ ꯁꯣꯏꯗꯕꯤ ꯂꯥꯛꯑꯣ
ꯦ ꯏꯀꯦ ꯏ ꯂꯥꯛ
ꯎꯔꯦ ꯅꯁꯥ ꯅꯁꯥ ꯀꯥ ꯀꯥꯎꯗꯣꯔꯦ ꯎ ꯎꯏꯃꯟꯗꯗꯅꯀꯣ ꯁꯨꯃ ꯍꯦꯂꯥꯛꯄꯤꯗꯗꯅ
ꯑꯄ꯭ꯔꯥ
ꯀꯩꯅꯣ ꯒꯥꯔꯤ ꯊꯧꯕꯁꯨ ꯍꯩꯇꯦ ꯑꯩꯗꯤ ꯀꯃꯥꯏꯅ ꯂꯥꯛꯀꯅꯤ ꯒꯥꯔꯤ ꯊꯧꯕ ꯍꯩꯕ ꯅꯣꯏꯅ ꯂꯥꯛꯇ꯭ꯔꯗꯤ
ꯗꯅꯣ
ꯃꯤ ꯍꯧꯅꯕ ꯍꯥꯏꯁꯦ ꯑꯗꯨꯝ ꯁꯪꯉꯤ ꯁꯪꯗꯦ ꯑꯩꯒꯤ ꯑꯗꯨ ꯊꯕꯛ ꯂꯩ ꯑꯗꯨ ꯆꯠꯇꯕ ꯂꯩ ꯍꯥꯏꯕ ꯑꯃ ꯂꯩꯌꯦ
ꯍꯥꯏꯖꯤ ꯂꯣ ꯍꯥꯏ ꯅꯨꯡꯉ ꯍꯥꯏꯖ ꯅꯨꯡꯉ ꯍꯥꯏꯖ
ꯇꯥꯔꯒꯗꯤ ꯑꯦ ꯅꯣꯏ ꯌꯥꯎꯕ ꯌꯥꯎꯗꯕ ꯑꯩ ꯆꯠꯂꯦ ꯍꯥꯏꯅ ꯑꯩ ꯀꯣꯏꯔꯛꯄ ꯌꯥꯏ ꯑꯗ ꯃꯤ ꯉꯥꯏꯅꯕꯅꯤꯅ ꯌꯥꯗꯦ ꯍꯥꯏꯕ ꯍꯦꯛꯇ ꯆꯠꯅꯤꯡꯕ ꯃꯤꯀꯨꯞꯇ ꯍꯦꯛꯇ ꯆꯠꯄꯗꯣ
ꯅꯣꯏ ꯅꯪ ꯔꯥꯅꯤꯄꯤꯤꯤꯁꯦ ꯍꯥꯏꯗꯏꯅꯦ
ꯑꯧ ꯁꯥꯏꯌꯦ
ꯋꯥ ꯄꯩꯁꯥ ꯄꯥꯏꯔꯝꯃꯅꯤ ꯑꯗꯨꯗꯤ
ꯑꯁ ꯀꯥꯏꯗꯒꯤ ꯄꯥꯏꯕꯅꯣꯗ ꯅꯣꯡꯃꯗ ꯂꯣꯏꯁꯟꯕ ꯌꯥꯗꯕꯅꯤꯅ ꯑꯗꯨꯝ ꯃꯇꯝꯗꯣ ꯆꯪꯉꯦ
ꯐꯥꯃꯁ ꯍꯥꯏꯗ
ꯊꯥ ꯑꯃꯨꯛ ꯆꯪꯉꯤꯗ ꯐꯤ ꯑꯃꯗ
ꯃꯣꯏꯁꯨ ꯑꯗꯨꯝ ꯈꯨꯠꯅ ꯍꯛꯇꯣꯏꯅꯦꯕꯀꯣ
ꯍꯛꯇꯣꯏꯅꯦ ꯏꯁꯃꯤꯠ ꯀꯌꯥ ꯅꯨꯡꯉꯥꯏꯇꯖꯥꯠꯅꯤ ꯑꯩ ꯇꯟꯗꯪꯒ ꯄꯥꯏ ꯁꯥ ꯂꯣꯏꯔꯛꯄꯗ
ꯍ
ꯑꯂꯪ ꯑꯀꯨꯞꯄꯗꯁꯨ ꯌꯦꯡꯉꯨꯕ ꯏꯗꯒꯤꯅꯦ
ꯑꯥ
ꯎꯗꯨꯗꯅꯃꯥꯏ ꯄꯦꯝ ꯇꯟꯗꯟ ꯄꯥꯏꯕꯂ ꯆꯠꯂꯦ ꯑꯁꯃꯤꯁꯦ ꯎꯁꯥꯂ ꯐꯅ ꯕꯤꯔꯥ ꯀꯥꯗꯦ ꯄꯣꯅꯤ
ꯅꯣꯡꯃꯒ ꯄꯨꯡ ꯀꯌꯥꯃꯨꯛ ꯁꯥꯒꯦ ꯍꯥꯏꯖꯦ
ꯅꯣꯡꯃꯗ ꯑꯗꯨꯝ ꯄꯨꯡꯁꯦ ꯁ ꯁꯤꯃ ꯈꯥꯏꯕ ꯂꯩꯇꯦꯗ ꯑꯗꯨꯝ ꯌꯨꯡꯒꯤ ꯊꯕꯛ ꯈꯔ ꯂꯣꯏꯁꯤꯜꯂꯝꯃꯒ ꯑꯗꯨꯝ ꯁꯪꯕ ꯃꯇꯝꯈꯩ ꯑꯗꯨꯝ ꯁꯥꯏ
ꯎꯗꯤ ꯑꯣ ꯅꯪꯁꯦ ꯃꯈꯟ ꯃꯈꯜꯅꯦ ꯃꯥ ꯁꯥꯕꯗ ꯁꯦꯝꯉꯁꯦ
ꯎꯝ ꯃꯆꯨ ꯃꯆꯨꯅꯤ ꯂꯩ ꯍꯛꯄꯅꯤꯅꯀꯣ ꯂꯩꯒꯤ ꯃꯆꯨ ꯑꯃ ꯃꯅꯥꯒꯤ ꯃꯆ ꯆꯣꯡꯃꯉꯥ ꯄꯥꯟ ꯍꯛꯄꯩ ꯃꯆꯨ ꯑꯃ
ꯑꯗꯨꯅꯤꯅꯦ ꯄꯨꯔꯥ ꯀꯩꯅꯣꯝꯅꯤꯅꯦ ꯃꯦꯆꯤꯟꯅ ꯁꯥꯒꯨꯝꯅꯤꯅꯦꯁ ꯑꯩꯈꯣꯏꯗꯤ ꯆꯥꯛ ꯆꯥꯕ ꯃꯦꯆꯤꯟ ꯂꯧꯊꯣꯛꯀꯨꯝꯅꯤꯅꯦ
ꯑꯣꯂꯕꯅꯤ ꯃꯦꯆꯤꯟ ꯆꯂꯤꯟ ꯀꯁꯤ ꯀꯦꯔ ꯀꯦꯔ ꯂꯥꯎꯕꯖꯦ
ꯑꯗꯨꯝ ꯃꯤꯗꯤ ꯂꯩꯕꯤꯗꯅꯕ ꯋꯥꯠꯇꯕ ꯅꯠꯇ꯭ꯔꯣ ꯌꯔꯛꯄꯗ ꯑꯗꯨꯝ ꯄꯨ
ꯍꯣꯏ ꯑꯣꯔꯗꯔ ꯂꯧꯋꯦꯕꯀꯣ
ꯃꯗ ꯑꯗꯨ ꯂꯧ ꯂ ꯁꯥꯕꯀꯣ
ꯍꯣꯏ ꯀꯁꯇꯃꯔꯁꯤꯅ ꯃꯥ ꯁꯤ ꯃꯆꯨ ꯄꯥꯝꯃꯤ ꯍꯥꯏꯕꯗꯣ ꯑꯗꯨ ꯁꯥꯗꯣꯏꯅꯦ ꯂꯩꯗꯣ ꯁꯤ ꯍꯛꯄꯤꯔꯛꯑꯣ ꯍꯥꯏꯕꯁꯦ ꯁꯥꯗꯣꯏꯅꯦꯕ ꯑꯗꯨꯃꯥꯏꯅ ꯑꯣꯔꯗꯔ ꯂꯥꯛꯇ꯭ꯔꯒꯅ ꯑꯗꯨꯝ ꯍꯥꯏꯗꯤ ꯑꯗꯨꯝ ꯏꯆꯠꯇ ꯆꯠꯅꯕ ꯑꯍꯟꯅꯒ ꯏꯟꯅꯔꯁꯨ ꯌꯥꯕ ꯃꯌꯦꯛꯁꯤꯡ ꯂꯩꯗꯅ
ꯑ
ꯑꯅ ꯅ ꯏꯠꯂꯁꯨ ꯑꯗꯨꯝ ꯀꯨꯏꯅ ꯀ ꯑꯗꯨꯩ ꯂꯩꯇ ꯑꯗꯨꯅꯀꯣ ꯑꯗꯨꯗꯣ ꯁꯥꯔꯒ ꯀꯀꯥꯟꯗ ꯑꯗꯨꯝ ꯐꯤꯌꯣꯟꯕꯤꯗ ꯄꯤꯈꯤꯕ
ꯑꯣ
ꯑꯗꯨꯝ ꯍꯣꯏ ꯑꯗꯨꯗꯨꯒ ꯃꯣꯏ ꯑꯗꯨꯝ ꯌꯣꯟꯈꯤꯕꯀꯣ ꯃꯣꯏꯅ ꯑꯗꯨꯝ ꯂꯧꯔꯒ ꯌꯣꯟꯕ ꯇꯥꯏꯅ ꯇꯧꯋꯤ
ꯀꯌꯥ ꯀꯌꯥ ꯎ ꯄꯤ ꯍꯥꯏ ꯃꯁ
ꯎ ꯔꯦꯠꯁꯦ ꯈꯨꯠ ꯆꯪꯕꯩ ꯃꯈꯥꯞ ꯐꯣꯂꯦꯗ ꯌꯥꯝꯅ ꯍꯛ ꯈꯣꯠꯄ ꯌꯥꯝ ꯌꯥꯎꯔꯗꯤ ꯃꯇꯝꯗꯣ ꯆꯪꯕꯅꯤꯅꯀꯣ ꯑꯗꯨꯅ ꯑꯃꯨꯛ ꯄꯩꯁꯥ ꯆꯥꯎꯋꯦꯕ ꯑꯗꯨꯒ ꯍꯛꯇꯕꯤꯗ ꯎꯝꯆ ꯆꯝꯕ ꯂꯩꯗꯅꯀꯣ ꯃꯄꯥꯟ ꯈꯛ ꯈꯛꯑꯒ ꯏꯆꯝ ꯆꯝꯕ ꯔꯥꯅꯤꯗꯣ
ꯑꯥ
ꯀꯝ ꯍꯣꯡꯉꯦ ꯂꯩꯁꯦ ꯌꯥꯝꯃꯤꯈꯩ ꯄꯩꯁꯥ ꯆꯥꯎꯔꯦ ꯑꯩꯅ ꯄꯗ ꯋꯥꯔꯤꯒꯦ ꯑꯩ ꯄꯩꯁꯥ ꯆꯥꯎꯔꯦ
ꯑꯣ ꯁꯤ ꯋꯥ ꯆꯥꯎꯕ ꯄꯩꯁꯥꯁꯦ
ꯎꯃ
ꯑꯁꯥꯁꯨ ꯑꯗꯨꯝ ꯋꯥꯅꯤꯉ ꯑꯗꯨ ꯍꯕ
ꯑꯥ ꯋꯥꯔꯤꯒꯤ ꯑꯣꯖꯥ ꯍꯦꯟꯕ ꯀꯁ ꯀꯤꯔꯛꯑꯕꯅꯤꯅꯦ ꯃꯤꯠꯁꯦ ꯎꯔꯛꯇꯗꯥꯥꯅꯦ ꯇꯅꯟ ꯄꯥꯏꯕꯁꯤꯗ
ꯂꯗꯣꯖꯤꯕꯣ
ꯂꯥꯁꯇ ꯕ꯭ꯂꯦꯛꯀꯤ ꯄꯦꯛ ꯎꯞꯈꯤꯗꯅ ꯐꯔꯛ ꯇꯥꯗꯣꯏꯅꯦ
ꯅꯂ ꯎꯅꯤ ꯆꯥꯕꯗ ꯇꯥꯉꯤ ꯍꯥꯏꯕ ꯇꯥꯗ꯭ꯔꯤ
ꯎ
ꯌꯥ ꯌꯥꯔꯛꯇ꯭ꯔꯗꯤ ꯇꯣꯐꯣꯛ ꯇꯥꯕ ꯅꯠꯇ꯭ꯔꯣ ꯃꯤ ꯇꯥꯡꯗ ꯁꯔꯣ
ꯍꯣꯏꯣꯏ
ꯑꯗꯨ
ꯐꯤꯁꯥꯕꯨꯗꯤ ꯑꯃꯔꯣꯝꯗ ꯊꯕꯛ ꯇꯧꯕꯤꯕꯅ ꯌꯥꯝ ꯐꯩꯗ
ꯗ ꯁꯕ ꯀꯦ ꯈꯔꯞ ꯏꯅꯦ
ꯑꯁ ꯑꯁꯥꯕꯨꯗꯤ ꯇꯧꯔꯤꯦ ꯑꯗꯣ ꯊꯥꯖꯕꯁꯤꯦꯃꯥꯡ ꯃꯥꯡꯁꯤꯜꯂꯦ ꯍꯃꯨꯁꯜꯂꯛꯄꯔꯥ ꯀꯩꯅꯣ ꯏꯌꯥ ꯌꯥꯔꯛꯇ꯭ꯔꯦ ꯂꯥꯏꯔꯤꯛꯁꯦ ꯆꯪꯗ꯭ꯔꯦ ꯀꯣꯛꯇ
ꯑꯩ ꯌꯥꯗꯦꯅꯦ
ꯎꯝ ꯑꯗꯨ ꯑꯗ ꯍꯥꯏꯔꯛꯀꯅꯨ ꯍꯩꯅꯗꯤ ꯑꯩ
ꯀꯒꯤ ꯁꯥꯡ ꯆ ꯊꯦꯡ ꯍꯥꯏꯥꯏꯔꯔ
ꯑꯩ ꯑꯩꯈꯣꯏ ꯌꯨꯝꯆꯥꯛ ꯅꯨꯡꯁꯤ ꯁꯤ ꯌꯨꯝꯁ ꯊꯥꯗꯣꯛꯑ ꯆꯠꯅꯤꯡꯗꯦ ꯑ ꯄꯨꯛꯅꯤꯡ ꯉꯥꯅꯨꯁꯤꯗ ꯄꯠꯂꯛꯀꯅꯨꯗ
ꯅꯣꯏꯅꯦ ꯑꯦꯝꯁꯨ ꯂꯩꯗꯥꯏ ꯑꯔꯤꯕ ꯑꯃ
ꯂꯩꯌꯦ
ꯑꯒ ꯂꯩꯕ ꯅꯕꯣ
ꯏꯃꯕꯤꯗ ꯍꯅ ꯇꯤꯟꯅꯔꯤ ꯁꯤꯡꯖꯨꯒ ꯆꯥꯃꯤꯟꯅꯗꯅ
ꯑꯣ ꯏꯇꯅ
ꯃꯅꯁ ꯅꯣꯏꯗꯨ ꯇꯊꯥꯃꯤ ꯂꯩ ꯏꯗ
ꯍꯣꯏ
ꯍ ꯑꯗꯨꯗꯤ ꯑꯩ ꯃꯊꯪ ꯁꯟꯗꯦꯗꯣ ꯋꯥ ꯎ
ꯑꯣ ꯁꯣꯏꯗꯕꯤ ꯂꯥꯛꯑꯣ
ꯍꯣꯏ ꯍꯣꯏ ꯍꯖꯥꯡꯗꯣ ꯑꯩ ꯄꯨꯔꯛꯑꯒ ꯄꯨꯂꯞ ꯊꯣꯡꯅꯅꯕ
ꯅꯪꯅ ꯊꯣꯡꯁꯤꯔ ꯅꯪ ꯅꯪꯉꯣꯟꯗ ꯊꯣꯡꯍꯟꯕꯅ ꯐꯗꯧ ꯃꯥꯜꯂꯦꯕ ꯅꯪ ꯊꯣꯡꯕ ꯍꯥꯎꯕꯅꯦ
ꯑꯗꯅꯦ
ꯑꯗꯨꯅꯦ ꯅꯪꯅ ꯍꯦꯛꯇ ꯊꯣꯡꯒꯥꯏꯔꯣ
ꯔ
ꯇꯅꯣꯁꯅ ꯂꯣꯏ ꯁꯦꯝꯃ ꯉꯥꯏꯔꯝꯃꯗꯧꯅꯦ ꯉꯟꯗ ꯂꯥꯛꯎꯀꯣ
ꯍ ꯍꯣ ꯍꯣꯏ ꯀꯤꯦ ꯍꯣꯏ ꯊꯃꯒꯦ
ꯐꯔꯦ ꯐꯔꯦ
ꯎꯝ
ꯃ ꯊꯪ